ꯍꯜꯂꯣ
ꯎꯝ
ꯆꯥꯛ ꯆꯥꯔꯕꯣꯅ ꯀꯧ ꯇꯥꯔꯦ ꯆꯥꯛ ꯆꯥꯔꯕꯣ
ꯆꯥꯛ ꯆꯥꯗ꯭ꯔꯤ ꯊꯣꯡꯉꯤ
ꯀꯩ ꯃꯊꯦꯜ ꯇꯧꯔꯕ
ꯎꯝ ꯈꯥꯃꯦꯟ ꯑꯁꯤꯟꯕ ꯊꯥꯎ ꯉꯧꯗꯕꯤꯗꯣ ꯀꯥꯡꯁꯣꯏ ꯆꯝꯕ
ꯊꯥꯎ ꯉꯧꯕꯕꯨꯗꯤ ꯏꯆꯝ ꯆꯝꯅ ꯊꯣꯡꯕꯗꯨꯅ ꯉꯥ ꯑꯌꯥꯏꯕ ꯈꯔ ꯊꯥꯛꯑꯒ
ꯉꯥ ꯑꯌꯥꯏꯕꯗꯣ ꯑꯩ ꯑꯧ ꯉꯥ ꯑꯌꯥꯏꯕꯖꯨ ꯂꯩꯕ ꯆꯠꯂꯨꯔꯦ ꯑꯗꯨꯒ ꯁꯥꯏ ꯗꯨꯀꯥꯟ ꯑꯅꯛꯄꯗꯣ ꯃꯨꯀꯥ ꯉꯥ ꯑꯌꯥꯏꯕꯗꯣ ꯑꯝꯇ ꯌꯥꯎꯔꯝꯗ꯭ꯔꯦꯕꯀꯣ ꯑꯩꯈꯣꯏꯒꯤ ꯔꯧ ꯕꯤꯁ ꯇꯥꯔꯒ ꯌꯥꯏꯊꯣꯛꯄꯗꯣ ꯑꯗꯨꯗꯣ ꯑꯣꯏꯅ ꯑꯅꯤꯈꯛ ꯂꯧꯔꯦ ꯈꯨꯇꯥꯡ ꯑꯃ ꯗꯨꯖꯨ ꯑꯗꯨꯝ ꯑꯗꯨꯗꯩ ꯂꯧꯔ ꯃꯆꯦꯠ ꯑꯃ ꯇꯧꯔ ꯊꯥꯛꯆꯟꯒꯔꯦ
ꯑꯗꯨꯅ ꯍꯦꯟꯅ ꯍꯥꯎꯕꯅꯦ ꯔꯧ ꯑꯁꯦꯡꯕꯗꯨꯅ ꯊꯥꯎ ꯇꯧꯕꯗꯨꯅ ꯍꯥꯎ ꯍꯣꯏ ꯉꯥ ꯀꯅꯣꯖꯨ ꯍꯥꯎꯑꯤ ꯍꯥꯎꯕꯕꯨꯗꯤ ꯑꯗꯨꯁꯨ ꯔꯧꯗꯨꯅ ꯊꯥꯡꯉꯩ ꯁꯦꯡꯅꯗꯨꯅꯗꯤ ꯍꯥꯎꯕꯗꯤ ꯍꯦꯟꯕꯅꯦꯕ ꯀꯥꯡꯁꯣꯏꯗꯕꯨꯗꯤ ꯑꯩꯁꯨ ꯑꯉꯥꯡ ꯊꯤꯟꯕ ꯆꯠꯂꯨꯔꯦ ꯁ꯭ꯀꯨꯜꯗ ꯑꯗꯨ ꯒ ꯍꯜꯂꯛꯇ ꯉꯥꯏꯔꯤ ꯆꯥꯛ ꯆꯥꯗ꯭ꯔꯤꯌꯦ ꯃꯥ ꯊꯤꯜꯂꯨꯕꯒꯤ ꯍꯜꯂꯛꯇ ꯉꯥꯏꯔꯤ ꯍꯧꯖꯤꯛꯇ
ꯑꯣ
ꯃꯣꯏ ꯉꯁꯤ ꯑꯍꯥꯟꯕ ꯁ꯭ꯀꯨꯜ ꯀꯥꯕ ꯅꯨꯃꯤꯠꯅꯦꯕ ꯑꯗꯨꯒꯤ ꯉꯁꯤꯗꯤ ꯊꯤꯟꯕꯤꯌꯣꯅ ꯑꯗꯨꯃꯥꯏꯅ ꯇꯧꯔꯣ ꯊꯤꯟꯕꯤꯕ ꯍꯌꯦꯡꯗꯒꯤꯗꯤ ꯑꯃꯨ ꯑꯗꯨꯝ ꯆꯠꯍꯜꯂꯒꯦ
ꯁꯤꯀꯥ ꯁ꯭ꯀꯨꯜ ꯍꯥꯏꯗꯥꯏꯅꯦ
ꯑꯥꯎ ꯁꯤꯀꯥꯗ
ꯎꯝ ꯀꯩꯖꯥꯡ ꯆꯥꯔꯕ ꯑꯌꯨꯛꯀꯤ ꯊꯣꯡꯉꯕ ꯍꯋꯥꯏ
ꯉꯁꯤ ꯑꯈꯣꯏꯒꯤ ꯁꯦꯕꯣꯠ ꯊꯣꯡꯉꯦ ꯑꯗꯣ ꯑꯇꯩꯗꯤ ꯀꯩꯝ ꯇꯧꯗ꯭ꯔꯤ ꯍꯣꯔꯦꯟ ꯆꯥꯛ ꯆꯥꯔꯝꯗꯥꯏꯗ ꯁꯤꯡꯖꯨ ꯁꯨꯒꯦ ꯑꯗꯨꯒ ꯉꯥ ꯑꯌꯥꯏꯕ ꯈꯔ ꯂꯩꯕꯗꯣ ꯉꯧꯔꯒ ꯑꯗꯨꯝ ꯆꯥꯥꯁꯜꯂꯒꯦ ꯌꯦꯔꯨꯝ ꯆꯥꯅꯤꯡꯕꯅ ꯌꯦꯔꯨꯝ ꯃꯥꯏ ꯆꯥꯖꯔꯅꯤ ꯑꯗꯨꯃꯥꯏꯅ ꯇꯧꯔꯒꯦ ꯏꯕꯨꯡꯉꯣꯖꯨ ꯃꯥꯖꯨ ꯀꯩꯅꯣ ꯑ ꯃꯥꯖꯨ ꯌꯣꯠ ꯁꯥꯟꯅ ꯆꯠꯈꯤꯕꯅꯦꯕ ꯃꯥꯖꯨ ꯍꯜꯂꯛꯇ꯭ꯔꯤ ꯍꯜꯂꯛꯑꯒ ꯆꯥꯃꯤꯟꯅꯔꯒꯦ ꯒꯦ ꯉꯥꯏꯔꯕ ꯊꯕꯛ ꯇꯧꯒꯗꯕꯁꯦ ꯌꯥꯝ ꯌꯥꯝꯃꯦꯕ ꯑꯈꯣꯏ ꯗꯥꯁꯨ ꯍꯧꯖꯤꯛ ꯋꯥꯇꯤꯟ ꯍꯧꯕ ꯍꯧꯒꯔꯦ ꯑꯁꯥ ꯃꯥꯒꯤ ꯂꯣꯏꯕꯒ ꯑꯩꯅ ꯑꯃꯨꯛ ꯃꯪꯒꯟ ꯃꯌꯥꯝ ꯑꯃꯃꯨꯛ ꯇꯥꯎꯗꯣꯏꯅꯦꯕ ꯃꯪꯒꯟ ꯍꯧꯖꯤꯛ ꯅꯨꯡꯁꯥꯗ ꯐꯧꯗꯣꯛꯏꯕꯀꯣ ꯃꯥꯏ ꯃꯆꯨꯝꯗꯣ ꯂꯧꯊꯣꯛꯇ꯭ꯔꯒꯗꯤ ꯇꯥꯎꯕꯗ ꯅꯨꯡꯉꯥꯏꯇꯦꯕ ꯑꯗꯒꯤ ꯀꯦꯝꯕꯗꯨꯁꯨ ꯋꯥꯠꯂꯦꯕ ꯃꯆꯨꯝ ꯂꯧꯊꯣꯛꯇ꯭ꯔꯒꯗꯤ ꯑꯗꯨꯒꯤ ꯑꯩ ꯉꯥꯏꯕ ꯕꯣꯏꯅꯂꯣꯝꯗꯁꯨ ꯐꯣꯟ ꯇꯧꯔꯛꯄ ꯍꯦꯛꯇ
ꯌꯥꯏꯌꯦ ꯑꯩ ꯁꯤ ꯂꯣꯏꯔꯝꯃꯒ ꯑꯈꯣꯏꯒꯤ ꯑꯁꯣꯝꯗ ꯑꯈꯣꯏ ꯃꯤ ꯑꯈꯣꯏꯒꯤ ꯁꯥꯇ꯭ꯔ ꯑꯈꯣꯏꯒꯤ ꯏꯃꯥꯟꯅꯕ ꯏꯃꯥꯟꯅꯕ ꯐ꯭ꯔꯦꯟꯁꯤꯡ ꯈꯔ ꯂꯥꯛꯅꯅꯤꯁꯨ ꯍꯥꯏ ꯂꯥꯛꯅꯔꯣꯏꯁꯨ ꯍꯥꯏꯔꯤ ꯒꯌꯥꯟ ꯃꯦꯟ ꯇꯥꯗꯦꯗ ꯄꯥꯎ ꯐꯥꯎꯅꯗ꯭ꯔꯦꯅꯦ ꯃꯤ ꯂꯥꯛꯇꯕꯅ ꯅꯝꯃꯒꯗꯤ ꯑꯈꯣꯏ ꯂꯣꯏꯇꯣꯛꯇꯣꯏꯅꯦꯕ ꯃꯤꯗꯣ ꯑꯃꯅꯤꯈꯛ ꯇꯔꯛ ꯇꯔꯛ ꯂꯥꯛꯄꯗꯣ ꯅꯨꯡꯉꯥꯏꯇꯦꯗꯅ ꯍꯜꯂꯣ
ꯇꯥꯏꯌꯦ
ꯑꯣ ꯑꯗꯨꯒꯤꯅꯤ ꯑꯗꯨꯗ ꯀ꯭ꯂꯥꯁꯇꯨ ꯆꯠꯂꯨꯔꯅꯤ ꯍꯣꯔꯦꯟ ꯑꯗꯨ ꯆꯠꯇ꯭ꯔꯒꯅ ꯀꯔꯤꯒꯨꯝꯕ ꯌꯦꯡꯉꯁꯤ ꯑꯣꯖꯥ ꯈꯔ ꯎꯅꯒꯗꯧꯕ ꯂꯩ ꯀ꯭ꯋꯥ ꯀꯩꯊꯦꯜ ꯂꯣꯝꯗ ꯑꯣꯖꯥ ꯈꯔꯒ ꯑꯗꯨꯒ ꯑꯁꯤꯒꯤ ꯄꯤꯁꯨꯝ ꯅꯤꯉꯣꯝ ꯂꯩꯔꯛꯇꯣ ꯑꯗꯨꯗ ꯑꯣꯖꯥ ꯈꯔꯒ ꯎꯅꯔꯒ ꯑꯣꯖꯥ ꯑꯃꯒꯤ ꯄꯨꯟꯁꯤ ꯋꯥꯔꯤ ꯏꯅꯦ ꯍꯥꯏꯕꯗꯨꯣ ꯃꯥꯏ ꯃꯇꯥꯡꯗ ꯈꯔ ꯍꯪꯉꯨꯒꯦ ꯇꯧꯅꯤ ꯑꯣꯖꯥ ꯈꯔ ꯇꯥꯅꯔꯒ ꯃꯣꯏꯒ ꯊꯦꯡꯅꯍꯧꯕ ꯑꯣꯖꯥꯗꯨꯅ ꯊꯦꯡꯅꯍꯧ ꯎ ꯍꯥꯏꯇꯥꯔꯦꯀꯣ ꯑꯣꯖꯥꯗꯨꯅ ꯊꯦꯡꯅꯍꯧꯔꯤꯉꯩ ꯃꯇꯝꯒꯤ ꯀꯃꯥꯏ ꯀꯃꯥꯏ ꯇꯧꯕ ꯑꯋꯥ ꯅꯨꯡꯉꯥꯏ ꯑꯗꯒꯤ ꯁꯨꯝ ꯃꯥꯒꯤ ꯊꯣꯛꯈꯤꯕ ꯊꯧꯗꯣꯛ ꯋꯥꯊꯣꯛꯇꯣ ꯈꯔ ꯄꯥꯎ ꯑꯈꯣꯏꯅ ꯑꯩꯅ ꯂꯧꯁꯤꯟꯕ ꯆꯠꯇꯣꯏꯅꯦꯕ ꯍꯥꯏꯕꯗꯤ ꯑꯣꯖꯥꯒꯤ ꯄꯨꯟꯁꯤ ꯋꯥꯔꯤ ꯏꯔꯛꯀꯗꯣꯏꯅꯤꯅ ꯑꯗꯨꯒꯤꯅꯤꯗ
ꯇꯥꯅ ꯑꯣꯖꯥꯗꯣ ꯈꯔ ꯅꯍꯥ ꯑꯣꯏꯔꯤꯕ꯭ꯔꯣ
ꯑꯩꯅ ꯏꯗꯣꯏꯗꯣ ꯑꯣ ꯑꯩꯅ ꯍꯪꯖꯠꯀꯗꯧꯕꯗꯣ ꯑꯩꯅ ꯍꯪꯆꯠ ꯑꯩꯅ ꯍꯪ ꯆꯠꯇꯣꯏꯕ ꯑꯣꯖꯥꯁꯤꯅ ꯈꯔ ꯅꯍꯥ ꯍꯥꯏꯁꯦ ꯆꯍꯤ ꯀꯩꯅꯣꯒꯤ ꯃꯌꯥꯗꯤ ꯑꯣꯏꯔꯦ ꯃꯣꯏꯁꯦ ꯁꯤꯛꯁꯇꯤ ꯄ꯭ꯂꯁꯅꯦ ꯁꯤꯛꯁꯇꯤ ꯍꯦꯟꯒ꯭ꯔꯦ
ꯑꯣ ꯑꯗꯨꯗꯤ ꯋꯥꯔꯤ ꯁꯥꯟꯅꯕ ꯑꯗꯨꯝ ꯅꯨꯡꯉꯥꯏꯒꯤꯅꯤꯗ ꯍꯥꯏꯕꯗꯤ ꯑꯣꯖꯥꯗꯣ ꯌꯥꯝ ꯑꯍꯟ ꯑꯣꯏꯔꯛꯑꯒꯗꯤ ꯁꯨꯝ ꯃꯣꯏꯁꯨ ꯀꯩ ꯍꯥꯏꯅꯤ ꯋꯥꯈꯜꯗꯣ ꯈꯤꯇꯪ ꯆꯣꯏꯔꯛꯄ ꯌꯥꯎꯋꯤꯗꯅ ꯑꯍꯜ ꯑꯣꯏꯁꯜꯂꯛꯑꯒꯗꯤ ꯑꯗꯨꯅ ꯃꯥꯒꯤ ꯃꯥꯒꯤ ꯄꯨꯟꯁꯤ ꯋꯥꯔꯤ ꯑꯃ ꯍꯪꯉꯛꯀꯗꯣꯏꯅꯤꯅ ꯃꯃꯨꯠ ꯇꯥꯅ ꯒ ꯍꯪꯗꯣꯔꯛꯑꯣ ꯑꯗꯨꯒ ꯋꯥꯔꯤ ꯑꯗꯨꯒ ꯏꯕ ꯄꯣꯠꯇꯣ ꯏꯗꯣꯏꯅꯤꯅ ꯃꯥꯒꯤ ꯑꯁꯦꯡ ꯑꯁꯦꯡꯕꯗꯨꯗꯤ ꯈꯪꯗꯕꯗꯤ ꯌꯥꯗꯦꯗꯅꯀꯣ ꯍꯌꯦꯡ ꯋꯥꯔꯤ ꯑꯃ ꯁꯥꯒꯠꯂꯛꯀꯗꯣꯏꯅꯤꯅ ꯑꯗꯨꯝ ꯃꯨꯟꯅ ꯇꯧꯔꯒ ꯍꯪꯉꯣ ꯑꯗꯨꯅ ꯐꯩ
ꯃꯣꯏꯒꯤ ꯑꯗꯨꯒꯤ ꯑꯩꯅ ꯏꯔꯛꯇꯣꯏꯗꯨꯁꯨ ꯍꯤꯔꯝ ꯂꯩꯃꯥꯏꯁꯤꯁꯨ ꯌꯥꯔꯒꯗꯤ ꯀꯩꯅꯣ ꯑꯣ ꯍꯨꯝꯐꯨ ꯍꯨꯝꯗ꯭ꯔꯥꯃꯨꯛ ꯂꯩꯃꯥꯏ ꯁꯨꯍꯜꯂꯣ ꯍꯥꯏꯕꯅꯦ ꯑꯗꯨ ꯌꯧꯔꯣꯏꯗꯣꯏ ꯂꯩꯃꯥꯏ ꯅꯤꯐꯨ ꯅꯤꯐꯨ ꯃꯉꯥ ꯑꯗꯥꯏꯃꯨꯛ ꯑꯣꯏꯕ ꯌꯥꯏ ꯊꯤꯔꯅꯤ ꯁꯤ ꯆꯥꯔꯗꯤ ꯁꯧꯗꯣꯡ ꯃꯆꯥꯁꯤꯡꯁꯤ ꯏꯃꯥ ꯏꯕꯦꯝꯃ ꯑꯩꯅ ꯏꯟꯖꯥꯡ ꯊꯥꯛꯀꯦꯅ ꯉꯥ ꯈꯔ ꯊꯝꯕꯒꯤ ꯁꯨꯝ ꯃꯟꯕ ꯈꯣꯠꯄ ꯃꯔꯨ ꯃꯔꯥꯡ ꯃꯟꯕꯗ ꯏꯃꯥꯏ ꯃꯣꯏ ꯑꯍꯨꯝ ꯃꯔꯤꯁꯤ ꯅꯠꯇ ꯃꯨꯛꯈꯥꯏꯅꯕꯗꯣ ꯃꯔꯨꯗꯣ ꯌꯨꯔꯅꯤꯗꯤ ꯃꯣꯏ ꯈꯪꯄꯣꯠꯇꯦꯕ ꯃꯨꯟꯅꯔ ꯆꯥꯔꯤꯌꯦ ꯈꯠꯅꯔꯒ
ꯑꯩꯁꯨ ꯑꯃꯈꯛ ꯂꯣꯏꯌꯦ ꯑꯗꯨꯅꯅꯦ ꯑꯁ ꯅꯣꯡꯉꯥꯜꯂꯛꯄꯗꯒꯤꯅꯦ ꯃꯥꯅ ꯑꯩꯉꯣꯟꯗ ꯀꯦꯁꯟꯅꯔꯤꯁꯦ ꯉ ꯃꯥꯁꯦ ꯆꯥꯛ ꯆꯥꯗꯦꯕ ꯀꯣ ꯃꯥꯁꯦ ꯆꯥꯛ ꯆꯥꯕ ꯁꯨꯡꯌꯥ ꯌꯥꯗꯕ ꯃꯥ ꯁꯪꯒꯣꯝ ꯆꯥꯏ ꯉꯥ ꯀ ꯑꯗꯨ ꯇꯤꯟꯖꯨ ꯆꯥꯏꯑꯕ ꯕꯨꯖꯤꯌꯥꯒꯨꯝꯕ ꯑꯗꯨꯒ ꯆꯥꯛ ꯍꯥꯏꯕ ꯖꯥꯠꯁꯤ ꯆ ꯃꯥ ꯆꯥꯛ ꯁꯨꯡꯆꯥꯎ ꯆꯥꯎ ꯌꯥꯗꯤꯌꯦ ꯀꯔꯝꯕ ꯍꯧꯗꯣꯡꯅꯣ ꯃꯌꯥꯝꯅ ꯍꯥꯏꯅꯔꯕꯅꯦ ꯑꯗꯒꯤ ꯃꯁꯥꯒꯁꯨ ꯌꯥꯝ ꯅꯥꯜꯂꯦꯕ ꯃꯥꯗꯤ ꯐꯥꯃꯨꯡꯗ ꯁꯨꯝ ꯍꯤꯞꯄꯒꯤ ꯅꯍꯥꯟꯖꯤꯅ ꯅꯨꯡꯗꯥꯡꯁꯦ ꯀꯗꯥꯏ ꯆꯠꯂꯨꯔꯕꯅꯣ ꯈꯪꯗꯦ ꯂꯣꯏꯝ ꯆꯣꯠꯂꯒ ꯍꯜꯂꯛꯑꯦ ꯅꯨꯡꯗꯥꯡ ꯄꯨꯡ ꯃ ꯄꯟ ꯃꯈꯥꯏꯃꯨꯛ ꯇꯥꯕꯗꯨꯗ ꯏꯁꯤꯡ ꯑꯁꯥꯕ ꯂꯨꯝꯃꯒ ꯑꯃꯨꯛ ꯏꯔꯨꯗꯣ ꯑꯃꯨꯛ ꯂꯨꯖꯊꯣꯛꯑꯦ ꯁꯝꯄꯨ ꯇꯧꯔꯒ ꯇꯧꯕꯗꯨꯕꯨꯛꯇ ꯌꯥꯗꯗꯅ ꯁꯔꯞ ꯍꯥꯞꯄꯒ ꯑꯃꯨꯛ ꯂꯨꯖꯔꯦ ꯃꯥꯏ ꯇꯧꯔꯒ ꯃꯣꯏꯗꯤ ꯏꯪꯊꯝ ꯌꯥꯝ ꯆꯥꯎꯋꯤꯗꯅꯀꯣ ꯑꯗꯨꯅ ꯃꯩ ꯐꯨ ꯑꯃꯨꯛ ꯊꯥꯒꯠꯂꯦ ꯑꯗꯨꯗꯨꯒ ꯃꯩꯗ ꯌꯥꯏꯔꯒ ꯑꯗꯨꯃꯥꯏꯅ ꯇꯧꯔꯒ ꯑꯁ ꯕꯦꯔꯥꯅꯤ ꯌꯥꯝ ꯀꯦ ꯁꯥꯟꯅꯩꯑꯕ ꯃꯥꯗꯤ ꯈꯪꯕ꯭ꯔꯥ ꯑꯇꯣꯝꯗꯒ ꯂꯣꯏꯕꯅꯤꯅ ꯑꯗꯒꯤ ꯑꯩꯅꯅꯦ ꯃꯅꯤꯡ ꯆꯪꯉꯁꯨ ꯏꯟꯅꯗꯣꯏꯅꯤ ꯑꯗꯩ ꯑꯗꯨꯝ ꯀꯣꯏꯟ ꯏꯟꯅ ꯂꯩꯌꯦ ꯃꯥꯗꯤ
ꯎꯝ ꯇꯗꯣ ꯅꯪꯅ ꯈꯔ ꯂꯨꯅ ꯇꯧꯔꯝꯒꯅꯤ ꯑꯗꯨꯅꯅꯦ
ꯎꯝ ꯇꯥꯎꯋꯦ ꯇꯧꯋꯦ ꯑꯗꯨꯒꯅꯦ ꯑꯩꯈꯣꯏ ꯗꯗꯥ ꯍꯣꯏ ꯈꯔ ꯍꯧꯗꯣꯡ ꯍꯩꯅꯗꯕ ꯌꯥꯎꯋꯦꯕꯀꯣ ꯃꯣꯏꯗꯤ ꯃꯣꯏ ꯍꯦꯛ ꯎꯕꯗꯅꯦ ꯃꯣꯏ ꯃꯁꯛ ꯍꯦꯛ ꯎꯕꯗ ꯃꯈꯣꯠ ꯗꯪ ꯇꯥꯕꯗꯗ ꯆꯦꯟꯈꯤꯅꯤꯕ ꯑꯩꯅꯥꯛꯇ ꯂꯩꯔꯝꯃꯒꯁꯨ ꯃꯥꯉꯣꯟꯗ ꯁꯨꯝ ꯐꯨꯔꯛꯀꯗ꯭ꯔꯥ ꯄꯥꯈꯠꯄꯒꯤ ꯑꯃꯈꯛ ꯂꯩꯕꯗꯣ ꯑꯗꯨꯃꯥꯏꯅ ꯇꯧꯔꯒ ꯏꯟꯒꯤꯅꯦꯕ ꯑꯩꯉꯣꯟꯗꯗꯤ ꯑꯗꯨꯒ ꯂꯩꯄꯣꯟꯇꯦ ꯑꯩꯉꯣꯟꯗꯗꯤ ꯀꯦꯁꯟꯕ ꯉꯥꯛꯇꯅꯤ
ꯃꯤ ꯍꯧꯗꯣꯛ ꯂꯨꯅ ꯇꯧꯕ ꯇꯧꯗꯕ ꯁꯤ ꯃꯤꯁꯤꯅ ꯀꯩꯅꯣ ꯇꯧꯕꯤꯁꯦ ꯑꯁ
ꯌꯥꯝ ꯈꯪꯒ꯭ꯔ ꯖꯥꯠꯅꯤꯍꯦ ꯑꯩꯉꯣꯟꯗꯁꯨ ꯊꯤꯅ ꯇꯧꯏꯤ ꯑꯩꯉꯣꯟꯗꯁꯨ ꯑꯩꯒꯤꯁꯨ ꯃꯣꯏꯅ ꯂꯣꯏ ꯈꯪꯉꯦꯕ
ꯑꯩꯖꯨ ꯍꯧꯖꯤꯛ ꯅꯍꯥꯛꯇꯪꯗ ꯀꯥꯏꯗ ꯏꯟꯖꯥꯡ ꯀꯩꯕ ꯏꯟꯖꯥꯡ ꯉꯥ ꯊꯥꯛꯀꯦꯗꯧꯕ ꯊꯥꯛꯐꯝ ꯑꯃ ꯈꯪꯗ꯭ꯔꯤꯅꯦ ꯍꯥꯏꯕ ꯃꯣꯏ ꯃꯔꯤ ꯃꯉꯥꯖꯤꯅ ꯍꯦꯛꯇ ꯍꯥꯡꯇꯣꯛꯄ ꯌꯥꯗꯦ ꯃꯅꯝ ꯇꯥꯕ ꯁꯨꯡ ꯉꯥ ꯌꯥꯗ꯭ꯔꯕꯅꯦ ꯑꯩ ꯉꯁꯥꯏ ꯂꯩꯔꯨꯕꯗ ꯈꯥꯎꯗ ꯑꯃꯨꯛ ꯍꯥꯞꯆꯜꯂꯤ ꯌꯥꯗꯦ ꯀꯣꯟ ꯎꯞꯁꯜꯂꯤ ꯍꯦꯛꯇ ꯃꯈꯨꯝ ꯍꯥꯡꯇꯣꯛꯇꯨꯏꯗ ꯍꯦꯛꯇ ꯂꯥꯏ
ꯑꯗꯨ ꯑꯈꯣꯏ ꯑꯩꯈꯣꯏꯒꯤ ꯍꯧꯗꯣꯡꯒꯤ ꯅꯨꯡꯁꯤꯕ ꯑꯝꯗꯤꯅꯦ ꯃꯥꯖꯦ ꯑꯩꯈꯣꯏꯅꯅꯦ ꯑꯩꯈꯣꯏꯒꯤ ꯒ꯭ꯌꯥꯁ ꯃꯈꯥꯗꯒ ꯀꯩꯗꯒ ꯁꯨꯝ ꯉꯥꯁꯦ ꯑꯩꯈꯣꯏꯒꯤ ꯈꯔ ꯄꯦꯠꯂꯦ ꯀꯥꯏꯅ ꯁꯨꯝ ꯊꯝꯃꯝꯕꯗꯣ ꯐꯝꯕ ꯍꯥꯏꯕꯗꯤ ꯑꯩꯈꯣꯏꯅ ꯑꯃ ꯆ ꯆꯥꯛ ꯍꯦꯟꯖꯥꯡꯡ ꯊꯣꯡꯉꯤꯉꯩꯗꯒ ꯁꯨꯝ ꯑꯃ ꯃꯩꯁꯥ ꯈꯔ ꯃꯅꯤꯟ ꯈꯔ ꯐꯪꯕꯗꯣ ꯈꯔ ꯐꯩꯗꯅꯀꯣ ꯑꯗꯨꯗꯨꯒꯤ ꯊꯝꯕꯖꯦ ꯃꯥ ꯁꯨꯡꯆꯥ ꯆꯥꯔꯝꯃꯣꯏ ꯍꯥꯏꯕ ꯑꯗꯒꯤ ꯑꯩꯅ ꯉꯥꯔꯨꯕꯥꯛꯇꯒꯤ ꯉꯥꯖꯦ ꯂꯧꯊꯣꯛꯑꯒ ꯁꯦ ꯁꯤ ꯆꯥꯔꯣꯁꯦꯅꯅꯦ ꯇꯦꯂꯪꯗꯨꯒ ꯀꯩꯒ ꯄꯨꯂꯞ ꯊꯥꯗꯕꯖꯦ ꯖꯦ ꯃꯥ ꯁꯨꯡꯆꯥ ꯆꯥꯔꯣꯏꯕ ꯑꯩꯉꯣꯟꯗ ꯒꯤꯔꯤ ꯒꯤꯔꯤ ꯇꯛꯇꯣꯏꯅꯦꯕ ꯂꯧꯊꯣꯔꯛꯑꯣ ꯂꯧꯊꯣꯔꯛꯑꯣꯅ ꯍꯦ ꯂꯧꯊꯣꯛꯇ꯭ꯔꯤꯕꯣ ꯃꯥ ꯆꯥꯔꯣꯏꯕ ꯈꯪꯕ꯭ꯔꯥ ꯄꯨꯔꯥ ꯃꯤꯒꯤ ꯇꯥꯏꯞꯅꯦꯅ ꯍꯥꯏꯅ ꯑꯩꯈꯣꯏ ꯆꯦꯅ ꯚꯤꯗꯤꯑꯣ ꯀꯣꯜ ꯇꯧꯔꯛꯄꯗ ꯑꯩꯅ ꯁꯨꯝ ꯍꯧꯗꯣꯡ ꯎꯠꯄ ꯑꯩꯅ ꯁꯤ ꯇꯧ ꯁꯤ ꯇꯧ ꯍꯥꯏꯕꯗꯨꯝ ꯇꯧꯕ ꯑꯗꯣ ꯑꯩꯈꯣꯏꯆꯦꯅ ꯅꯣꯛ ꯏꯅꯦ ꯄꯨꯔꯥ ꯃꯤꯒ ꯆꯞ ꯃꯥꯥꯟꯅꯔꯦ ꯅꯪꯒꯤ ꯍꯧꯗꯣꯡꯁꯤꯗꯤꯅ
ꯑꯈꯣꯏꯒꯤꯖꯨꯅꯤꯅꯦ ꯑꯈꯣꯏꯗ ꯂꯩꯕ ꯍꯧꯗꯣꯡꯖꯤꯡꯖꯤꯖꯨ ꯑꯩꯈꯣꯏꯅ ꯄꯣꯔꯑ ꯂꯣꯏꯔꯛꯄ ꯑꯝꯇ ꯅꯠꯇꯦꯕ ꯂꯝ ꯑꯅꯤ ꯈꯛꯇꯅꯦ ꯑꯅꯤꯖꯤꯅ ꯁꯨꯝ ꯑꯃꯣꯝ ꯉꯥꯛꯇꯅꯤ ꯆꯪꯉꯛꯏꯗꯣ ꯃꯊꯪ ꯃꯊꯪ ꯃꯆꯥ ꯄꯣꯛꯂꯛꯄꯗꯒꯤ ꯑꯅꯤ ꯑꯍꯨꯝ ꯑꯝꯗ ꯂꯩꯒꯤꯗ꯭ꯔꯦ ꯍꯧꯖꯤꯛ ꯍꯧꯖꯤꯛ ꯂꯩꯍꯧꯔꯤꯖꯦ ꯃꯣꯏ ꯑꯍꯨꯝ ꯑ ꯃꯣꯏ ꯃꯔꯤ ꯂꯩꯔꯤ ꯃꯔꯤꯖꯤꯅ ꯑꯃꯨꯛ ꯁꯤꯖꯨ ꯑꯃꯨꯛ ꯁꯟꯗꯣꯔꯛ ꯃꯤꯅ ꯂꯧꯕ ꯂꯥꯛꯀꯦ ꯍꯥꯏꯔꯝꯃꯒꯁꯨ ꯂꯥꯛꯇ꯭ꯔꯦ ꯐꯅꯌꯥꯝ ꯆꯥꯎꯔꯦꯕ ꯌꯥꯔꯣꯏꯕ ꯂꯧꯔꯖꯨ ꯀꯥꯟꯅꯔꯣꯏꯕ ꯍꯧꯖꯤꯛ
ꯌꯥꯔꯣꯏ ꯆꯥꯎꯔꯗꯤ ꯃꯣꯏ ꯄꯤꯛꯏꯉꯩꯗ ꯁꯪꯒꯣꯝ ꯒ ꯊꯛꯄ ꯍꯩꯔꯛꯄ ꯇꯥꯏꯃꯤꯡ ꯑꯗꯥꯏꯗꯨꯗ ꯈꯥꯏꯗꯣꯛꯑꯒ ꯂꯍꯧꯒ ꯇꯧꯕꯅꯤ ꯅꯠꯇ꯭ꯔꯒꯗꯤ ꯆꯥꯎꯔꯛꯑꯕꯅꯤꯅ ꯃꯣꯏꯁꯨ ꯍꯩꯅꯔꯣꯏ ꯍꯥꯏꯕ ꯃꯤ ꯑꯃꯩ ꯃꯌꯨꯝꯗ ꯂꯩꯔꯛꯀꯗꯣꯏꯅꯤꯅ ꯍꯥꯟꯅ ꯈꯣꯏꯖꯨ ꯐꯅ ꯍꯥꯏ ꯁꯥꯕꯅꯤ ꯑ ꯌꯨꯝ ꯑꯃꯗ ꯍꯦꯛ ꯁꯠ ꯂꯥꯎꯅ ꯆꯠꯂꯒ ꯂꯩꯌꯨ ꯍꯥꯏꯕꯗꯤ ꯈꯣꯏꯖꯨ ꯀꯩꯁꯨ ꯍꯩꯅꯤꯡꯉꯣꯏꯗꯅꯀꯣ ꯑꯗꯨꯒꯨꯝꯕꯗꯤ ꯆꯞ ꯃꯥꯟꯅꯩ ꯍꯥꯏꯕ ꯃꯣꯏꯖꯨ
ꯃꯥꯟꯅꯤ
ꯖꯤꯕ ꯄꯥꯟꯕ ꯍꯥꯏꯖꯤꯖꯩ ꯅꯨꯡꯁꯤꯔꯗꯤ ꯌꯥꯝ ꯅꯨꯡꯁꯤꯕꯅꯤ ꯑꯗ ꯑꯩꯗꯤ ꯌꯝꯟ ꯀꯩꯅꯣꯕꯨꯗꯤ ꯍꯨꯏꯕꯨꯗꯤ ꯑꯩꯗꯤ ꯍꯧꯗꯣꯡꯅ ꯍꯦꯟꯅ ꯂꯨꯅ ꯇꯧꯋꯦꯕ ꯈꯣꯏꯒꯤ ꯍꯨꯏꯒ ꯂꯩꯔꯤꯗꯣ ꯑꯩ ꯇꯟꯗꯅ ꯁꯨꯛ ꯄꯥꯏ ꯄꯥꯏꯗꯦꯕ
ꯎꯝ ꯍꯣꯏ ꯑꯁ ꯁꯥꯕ ꯍꯧꯔꯦ ꯍꯧꯖꯤꯛ ꯁꯨꯝ ꯆꯥꯛ ꯊꯣꯡꯉꯨꯕꯩꯔ ꯈꯪꯗꯦ ꯌꯥꯝ ꯁꯥꯏ ꯍꯥꯏꯕ ꯅꯨꯡꯁꯥꯕꯨꯗꯤ ꯐꯖꯅ ꯅꯣꯡꯊꯤ ꯅꯣꯡꯃꯝꯃꯤꯀꯣ ꯍꯧꯖꯤꯛꯄꯨꯗꯤ
ꯁꯥꯥꯏ ꯑꯩꯁꯨ ꯒꯥꯔꯤ ꯃꯆꯥ ꯊꯧꯔ ꯆꯠꯂꯨꯕꯒꯤ ꯍꯨꯃꯥꯡ ꯑꯣꯔꯣꯔꯣ ꯇꯥꯏ ꯍꯜꯂꯛꯄꯗ ꯉꯍꯥꯛ ꯐꯦꯟ ꯍꯨꯝꯃꯒ ꯂꯩꯔꯤꯅꯦ ꯊꯕꯛꯁꯨ ꯍꯧꯗꯧ ꯉꯍꯥꯛ ꯋꯥꯠꯂꯤꯕꯅꯤꯅ
ꯍꯨꯝ ꯀꯅꯣ ꯇꯧꯗ꯭ꯔꯤ ꯐꯦꯟꯗꯣ ꯍꯣꯔꯦꯟ ꯉꯍꯥꯛ ꯂꯩꯔꯒ ꯁꯤꯒꯤ ꯆꯥꯛ ꯏꯁꯤꯡꯖꯦ ꯂꯣꯏꯁꯤꯜꯂꯛꯑ ꯃꯇꯨꯡ ꯑꯩꯅ ꯑꯥꯗ ꯆꯠꯂꯝꯗꯥꯏꯒꯤ ꯂꯣꯏꯁꯤꯜꯂꯝꯕ ꯂꯣꯏꯁꯤꯜꯂꯛꯄꯩ ꯇꯥꯏꯃꯤꯡꯗꯣ ꯑꯗꯨꯒꯤ ꯂꯣꯏꯁꯤꯜꯂꯛꯄꯖꯤꯗ ꯀꯅꯣ ꯇꯧꯋꯦ ꯍꯥꯏꯕ ꯑ ꯍꯨꯃꯥꯡ ꯈꯔꯗꯤ ꯀꯥꯈꯠ ꯁꯥꯕꯩ ꯁꯥꯕ ꯑꯗꯨꯝ ꯂꯣꯏꯁꯤꯜꯂꯅꯤ ꯂꯣꯏꯁꯤꯟꯕ ꯂꯣꯏ ꯂꯣꯏꯔꯦ ꯍꯥꯏ ꯀꯥꯟꯗ ꯉꯍꯥꯛ ꯐꯦꯟ ꯊꯥꯔꯒ ꯑꯃꯨꯛ ꯉꯍꯥꯛꯇꯪ ꯏꯪꯗꯍꯜꯂꯦ ꯑꯗꯨ ꯊꯣꯛꯂꯛꯇꯣꯏꯅꯤ
ꯅꯣꯏ ꯀ꯭ꯂꯥꯁꯅ ꯄꯨꯡ ꯀꯌꯥꯗꯒꯤꯅꯣ ꯆꯠꯇꯣꯏꯁꯤꯅ
ꯑꯩꯈꯣꯏ ꯀ꯭ꯂꯥꯁꯁꯦ ꯄꯨꯡ ꯀꯩꯅꯣꯗ ꯗꯒꯤ ꯍꯧꯋꯦ ꯇꯔꯥꯃꯥꯊꯣꯏ ꯇꯔꯥꯃꯥꯊꯣꯏꯗꯒꯤ ꯍꯧꯕꯁꯦ ꯀꯩꯅꯣ ꯇꯧꯋꯦ ꯎꯝ ꯇꯔꯥꯃꯥꯊꯣꯏꯕ ꯐꯤꯛꯁ ꯂꯩꯇꯦ ꯑꯗꯨꯝ ꯉꯟꯅ ꯆꯠꯁꯟꯕ ꯌꯥꯏ ꯑꯗꯗꯒꯤ ꯊꯣꯛꯂꯛꯅꯤꯡꯕꯕ ꯍꯥꯏꯕꯗꯤ ꯌꯨꯅꯤꯕꯔꯁꯤꯇꯤꯗꯣ ꯑꯣꯏꯔꯛꯑꯕꯃꯤꯅ ꯀꯩꯅꯣ ꯇꯧꯋꯦꯕ ꯃꯥꯒꯤ ꯊꯣꯛꯂꯛꯅꯤꯡꯕ ꯃꯇꯝ ꯊꯣꯛꯄꯤ ꯆꯠꯄꯤ ꯍꯣꯔꯦꯟ ꯊꯦꯡꯅ ꯆꯠꯂꯁꯨ ꯑꯃ ꯆꯠꯂꯁꯨ ꯂꯣꯏ ꯌꯥꯔꯦ ꯑꯗꯨꯕꯨ ꯃꯣꯏꯒꯤ ꯃꯇꯝ ꯆꯥꯅ ꯂꯥꯛꯏꯉꯩ ꯑꯣꯖꯥ ꯃꯌꯥꯝ ꯊꯦꯡꯅꯔꯤꯉꯩ ꯑꯦꯛꯖꯥꯝ ꯄꯔꯤꯈꯥꯗꯨ ꯅꯛꯁꯜꯂꯛꯄꯅꯤꯅ ꯑꯗꯨꯝ ꯍꯪꯉꯀꯕ ꯈꯣꯠꯀꯗꯕ ꯈ ꯃꯔꯨꯑꯣ ꯑꯣꯏꯕ ꯖꯤꯡꯗꯣ ꯍꯪꯍꯧꯕꯅꯗꯤ ꯆꯥꯡ ꯅꯥꯏꯅ ꯆꯠꯍꯧꯕꯅꯗꯤ ꯐꯔꯤꯕ ꯑꯗꯨꯒꯤꯅꯤꯗ
ꯐꯩ ꯑꯗꯨꯅꯦ ꯆꯥꯡ ꯅꯥꯏꯅ ꯆꯠꯄꯗꯨꯅ ꯐꯩ ꯀ꯭ꯂꯥꯁ ꯌꯥꯎꯕ ꯌꯥꯎꯕꯒ ꯌꯥꯎꯗꯕ ꯍꯥꯏꯕꯁꯤꯒꯗꯤ ꯑꯗꯨꯝ ꯈꯔ ꯃꯈꯩꯗꯤ ꯑꯗꯨꯝ ꯈꯦꯠꯅꯔꯗꯧꯕ ꯄꯣꯠꯅꯤ
ꯎꯝ
ꯅꯪ ꯍꯟꯗꯛ ꯆꯍꯤꯅ ꯂꯣꯏꯗꯣꯏ ꯅꯠꯇ꯭ꯔꯣ
ꯃꯥꯅꯦ ꯂꯣꯏꯗꯣꯏꯅꯦ ꯑꯗꯨꯗ ꯁꯤꯖꯤꯟꯅꯔꯤꯕ ꯂꯣꯟꯗꯥ ꯄꯨꯗꯥ ꯑꯗꯨꯗ ꯉꯥꯡꯉꯤꯕ ꯃꯌꯥꯝꯁꯤꯅ ꯑꯩꯈꯣꯏꯒꯤ ꯍꯧꯖꯤꯛꯀꯤ ꯑꯣꯏꯅꯗꯤ ꯐꯕ ꯂꯣꯟ ꯑꯔꯤꯕ ꯃꯌꯥꯝ ꯌꯥꯎꯔꯤꯕ ꯑꯗꯨꯗ ꯑꯗꯨꯒꯤ ꯑꯥ ꯀꯩꯅꯣꯅꯦ ꯑꯗꯨꯗ ꯐꯥꯕ ꯂꯧꯁꯟꯕꯗꯣ ꯈꯤꯇꯪ ꯋꯥꯕ ꯍꯥꯏꯇꯥꯔꯦ ꯑꯗꯣ ꯑꯗꯨꯝ ꯐꯥꯔꯒꯕꯨꯗꯤ ꯊꯣꯛꯇꯣꯏꯅꯦ ꯊꯣꯛꯄꯕꯨꯗꯤ ꯑꯗꯨꯗ ꯈꯤꯇꯪ ꯍꯦꯛ ꯍꯥꯏꯕꯗ ꯅꯨꯡꯉꯥꯏꯇꯦ ꯂꯣꯟ ꯑꯔꯤꯕꯗꯤ ꯑꯗꯨꯝ ꯂꯨꯏꯗꯅ
ꯂꯨꯏ ꯂꯨꯏ ꯑꯩꯈꯣꯏꯁꯨ ꯍꯧꯖꯤꯛ ꯑꯩꯈꯣꯏꯅ ꯑꯩꯈꯣꯏꯅ ꯍꯧꯖꯤꯛ ꯈꯥꯡꯉꯤꯕ ꯁꯤ ꯌꯥꯝꯅ ꯋꯥꯠꯂꯤ ꯄꯣꯏꯟꯗ ꯑꯔꯤꯕ ꯃꯌꯥꯝꯁꯦ ꯑꯩꯈꯣꯏꯅ ꯃꯥꯒꯤ ꯑꯥꯔꯊ꯭ꯔ ꯈꯪꯗꯕ ꯃꯌꯥꯝ ꯂꯩꯔꯤ ꯍꯥꯏꯕ
ꯎꯝ ꯂꯩ ꯑꯗꯨꯗꯤ ꯗꯥꯛꯇꯣꯔ ꯅꯖꯤꯗꯤ ꯆꯥꯛ ꯆꯥꯗꯧꯕ ꯊꯦꯡꯕꯩ ꯍꯣꯔꯦꯟ ꯄꯨꯡ ꯀꯩꯅꯣꯗ ꯑꯗꯥꯏ ꯆꯥꯗꯣꯏꯔꯥ ꯑꯥ ꯇꯔꯥ ꯂꯥꯔꯒ ꯆꯐ ꯑꯃ ꯕꯥꯔꯣ ꯑꯃ ꯁ꯭ꯋꯥꯏ ꯆꯥꯗꯣꯏꯔꯥ
ꯄꯨꯡ ꯕꯥꯔꯣ ꯇꯥꯔꯝꯗꯥꯏ ꯁ꯭ꯋꯥꯏꯁꯤꯗ ꯇꯥꯗꯧ ꯃꯥꯜꯂꯤ ꯏꯕꯨꯡꯉꯣꯁꯨ ꯍꯜꯂꯛꯇ꯭ꯔꯤ ꯑꯗꯒꯤ ꯑꯩꯈꯣꯏꯗꯥꯁꯨ ꯊꯕꯛꯁꯦ ꯁꯨꯖꯟꯈ꯭ꯔꯦ ꯑꯁꯤ ꯊꯕꯛ ꯁꯨꯟꯖꯤꯟ ꯑꯗꯨꯅꯤ ꯂꯦꯞꯄ ꯌꯥꯗꯦ ꯍꯥꯏꯕ ꯎ ꯑꯗꯨ ꯅꯦꯞꯄ ꯌꯥꯗꯕꯅꯤꯅ ꯑꯗꯨꯝ ꯃꯣꯏ ꯉꯥꯏ ꯁꯨ ꯌꯥꯎꯋꯤ ꯑꯗꯒꯤ ꯃꯥꯅ ꯆꯥꯊꯣꯛꯑꯣ ꯉꯥꯏꯔꯅꯨ ꯍꯥꯏꯔꯁꯨ ꯆꯥꯊꯣꯛ ꯨ ꯌꯥꯎꯔꯦ ꯑꯗꯣ ꯑꯩꯈꯣꯏꯁꯨ ꯏꯇꯣꯝ ꯏꯇꯣꯝ ꯆꯥꯕꯗ ꯇꯟꯕꯗꯣ
ꯎꯝ ꯎꯝ ꯑꯩꯁꯨ ꯑꯗꯨꯝ ꯍꯩꯅꯔꯦ ꯏꯗꯣꯝꯆꯥꯕꯤꯗꯤ ꯑꯗꯨꯒ ꯀꯩꯅꯣ ꯇꯧꯋꯦ ꯁꯁꯨꯝ ꯑꯃ ꯑꯅꯤ ꯄꯨꯂ ꯆꯥꯃꯤꯟꯅꯒꯦꯕꯨꯗꯤ ꯅꯨꯡꯉꯥꯏꯗꯅ ꯑ ꯑꯩꯈꯣꯏꯗ ꯀꯩꯅꯣꯗꯣ ꯍꯟꯗꯛ ꯆꯤ ꯍꯣꯏ ꯂꯣꯏꯁꯤꯜꯂꯦ ꯂꯣꯏꯁꯤꯜꯂꯒ ꯑꯩꯁꯨ ꯈꯔ ꯆꯥꯊꯣꯛ ꯈꯣꯊꯣꯛ ꯂꯣꯏꯁꯤꯜꯂꯒ ꯑꯗꯨꯝ ꯆꯠꯅꯕ ꯇꯧꯔ ꯑꯗꯨ ꯑꯝꯇꯌꯥꯔꯤ ꯃꯊꯪ ꯃꯊꯪ
ꯎꯝ ꯊꯃꯒꯦꯀꯣ ꯑꯗꯨꯗꯤ